ꯏꯃꯥ ꯏꯕꯦꯝꯃ ꯅꯪꯒꯤ ꯀꯩꯅꯣꯗ ꯃꯨꯝꯕꯥꯏꯗ ꯇ꯭ꯔꯤꯞ ꯑꯃ ꯆꯠꯅꯤ ꯍꯥꯏꯕꯗꯣ ꯑꯗꯨꯗꯨꯕꯨ ꯀꯔꯝ ꯀꯥꯟꯗ ꯇꯥꯔꯒꯦꯅꯦ ꯗꯦꯠꯀ ꯂꯦꯞꯄꯕꯣ
ꯍꯣꯏ ꯇꯥꯃꯣ ꯗꯦꯠꯁꯦ ꯍꯥꯏꯗꯤ ꯂꯦꯞꯄꯦ ꯑꯗꯣ ꯍꯟꯗꯛ ꯊꯥꯗꯃꯛꯇꯤ ꯑꯣꯏꯗ꯭ꯔꯦꯕꯀꯣ
ꯑꯥ
ꯃꯊꯪꯒꯤ ꯍꯥꯏꯗꯤ ꯖꯨꯂꯥꯏꯒꯤ ꯗꯦꯠ ꯇꯨꯋꯦꯞꯁꯦ ꯁꯤꯗ ꯑꯣꯏꯅ ꯇꯥꯔꯦ ꯑꯗꯣ ꯗꯨꯝ ꯆꯠꯄ ꯇꯥꯔꯦ ꯑꯗꯣ ꯑꯗꯨꯝ ꯈꯔ ꯑꯥ
ꯇꯤꯀꯦꯠ ꯀꯛꯄꯗꯣ ꯃꯣꯏ ꯃꯁꯥ ꯃꯁꯥ ꯃꯁꯥ ꯀꯛꯅꯍꯟꯅꯤ ꯍꯥꯏꯕ꯭ꯔꯣ ꯅꯠꯇ꯭ꯔꯒ ꯄꯨꯂꯞ ꯀꯛꯁꯦꯅ ꯍꯥꯏꯅꯕ꯭ꯔꯣ ꯀꯃꯥꯏ ꯀꯃꯥꯏꯅ ꯇꯧꯒꯦ
ꯇꯤꯛꯀꯦꯠꯁꯤꯗ ꯑꯃꯨꯛ ꯍꯥꯏꯗꯤ ꯑꯩꯈꯣꯏꯒꯤ ꯀꯣꯂꯦꯖꯀꯤ ꯑꯣꯏꯅ ꯆꯠꯄꯅꯤꯅꯅꯦ ꯍꯥꯏꯗꯤ ꯑꯥ ꯀꯣꯂꯦꯖꯀꯤ ꯍꯥꯏꯗꯤ ꯑꯩꯈꯣꯏ ꯁ꯭ꯇꯨꯗꯦꯟ ꯌꯨꯅꯤꯌꯟꯒꯤ ꯀꯥꯡꯕꯨꯁꯤꯅ ꯍꯥꯏꯗꯤ ꯑꯩꯈꯣꯏꯗꯒꯤ ꯄꯩꯁꯥ ꯑꯣꯏꯅ ꯄꯨꯟꯅ ꯈꯥꯏꯔꯦꯗꯅ ꯍꯥꯏꯗꯤ ꯄꯂꯦꯟ ꯇꯤꯛꯀꯦꯠꯀꯤ ꯑꯗꯒꯤ ꯑꯩꯈꯣꯏꯒꯤ ꯆꯥꯕꯒꯤ ꯊꯛꯄꯒꯤ ꯑꯗꯨꯝ ꯑꯩꯈꯣꯏ ꯈꯣꯔꯁꯥꯅ ꯇꯣꯉꯥꯟꯕ ꯑꯃ ꯑꯣꯏꯔꯒꯀꯣ ꯑꯗꯨꯃꯥꯏꯅ ꯄꯨꯟꯅ ꯑꯣꯏꯅ ꯈꯥꯏꯔꯦ ꯑꯗꯨꯗꯨꯒ ꯑꯗꯨꯝ ꯃꯣꯏꯅ ꯑꯣꯏꯅ ꯄꯨꯟꯅ ꯑꯗꯨꯝ ꯇꯧꯔꯦ
ꯀꯛꯁꯟꯒ꯭ꯔꯕꯣ ꯇꯤꯛꯀꯦꯠꯄꯣ
ꯑꯩꯈꯣꯏ ꯄꯩꯁꯥ ꯈꯥꯏꯒꯠꯅꯕꯁꯤꯕꯨꯗꯤ ꯄꯤꯕꯨꯗꯤ ꯄꯤꯁꯟꯈ꯭ꯔꯦ ꯑꯗꯣ ꯇꯤꯛꯀꯦꯠꯁꯦ ꯃꯣꯏ ꯑꯩꯅ ꯁꯨꯝ ꯈꯟꯕꯗ ꯀꯛ ꯑꯝꯃꯗꯧꯗꯤ ꯃꯥꯜꯂꯦ
ꯅꯪꯒꯤ ꯄꯩꯁꯥꯕꯨ ꯁꯨꯈ꯭ꯔꯕꯣ ꯀꯃꯥꯏꯅ ꯇꯧꯒ꯭ꯔꯒꯦ
ꯍꯣꯏ ꯇꯥꯃꯣ ꯍꯥꯏꯗꯤ ꯄ꯭ꯂꯦꯟ ꯇꯤꯛꯀꯦꯠꯀꯤꯗꯨꯕꯨꯗꯤ ꯑꯗꯨꯝ ꯌꯥꯅꯕ ꯑꯗꯨꯝ ꯑꯩꯈꯣꯏ ꯑꯩꯒꯤ ꯑꯔꯩꯕ ꯈꯔꯅꯦ ꯑꯗꯒꯤ ꯑꯩꯈꯣꯏꯒꯤ ꯇꯥꯃꯣ ꯍꯣꯏ ꯕꯕꯥꯍꯣꯏꯅꯁꯨ ꯈꯔ ꯃꯇꯦꯡ ꯇꯧꯕꯤꯔꯛꯑꯒ ꯑꯗꯨꯝ ꯑꯗꯨꯒꯤꯗꯤ ꯁꯨꯈ꯭ꯔꯦ ꯑꯗꯣ ꯈꯣꯔꯁꯥꯁꯦ ꯈꯔꯕꯨꯗꯤ ꯂꯩꯔꯦ ꯑꯗꯣ ꯈꯤꯇꯪꯗꯤ ꯑꯗꯨꯝ ꯀꯧꯔꯤ ꯀꯧꯔꯤꯗꯤ ꯑꯗꯨꯝ ꯂꯩꯔꯤ
ꯑꯣ ꯍꯣꯏ ꯑꯩꯅ ꯑꯩ ꯄꯤꯔꯛꯀꯦ ꯅꯪꯒꯤ ꯁꯤꯖꯤꯟꯅꯅꯕꯗꯣ ꯑꯗꯣ ꯃꯣꯏꯗꯨꯕꯨ ꯍꯣꯇꯦꯜ ꯂꯩꯐꯝ ꯆꯥꯐꯝꯗꯨꯕꯨ ꯐꯖꯅ ꯁꯤꯟꯕ ꯖꯥꯠꯂꯣ ꯑꯁ ꯂꯩꯐꯝ ꯆꯥꯐꯝ ꯏꯁꯤꯡ ꯃꯥꯏꯁꯤꯡ ꯅꯨꯡꯉꯥꯏꯕꯗꯣ ꯈꯜꯂꯣ ꯍꯥꯏꯌꯨꯀꯣ ꯃꯩꯁꯤꯡ ꯅꯨꯡꯉꯥꯏꯕꯗꯣ
ꯍꯣꯏ ꯇꯥꯃꯣ ꯍꯥꯏꯗꯤ ꯑꯩꯈꯣꯏꯒꯤ ꯄꯩꯁꯥ ꯈꯥꯏꯕꯒꯤ ꯃꯑꯣꯡꯁꯦ ꯑꯗꯨꯝ ꯍꯥꯏꯗꯤ ꯈꯔ ꯑꯗꯨꯝ ꯍꯥꯏꯗꯤ ꯇꯧꯔꯛꯀꯗꯕꯗꯨꯒ ꯑꯗꯨꯝ ꯆꯥꯟꯅꯒꯗꯕꯗꯤ ꯃꯥꯜꯂꯦ ꯍꯥꯏꯗꯤ ꯄꯩꯁꯥꯁꯦ ꯑꯗꯨꯝ ꯈꯔꯗꯤ ꯑꯗꯨꯝ ꯋꯥꯡꯉꯦꯕ ꯑꯗꯣ ꯋꯥꯡꯉꯕꯅꯤꯅ ꯍꯥꯏꯗꯤ ꯃꯐꯝ ꯍꯥꯏꯗꯤ ꯍꯣꯇꯦꯜꯒꯤ ꯏꯁꯤꯡ ꯃꯥꯏꯁꯤꯡ ꯆꯥꯅ ꯊꯛꯅꯕꯗꯤ ꯑꯗꯨꯝ ꯐꯖꯔꯛꯀꯗꯕꯗꯤ ꯃꯥꯜꯂꯦ ꯑꯩꯅ ꯁꯨꯝ ꯈꯟꯕꯗꯗꯤ
ꯑꯣ ꯍꯣꯏ ꯑꯁ ꯃꯨꯝꯕꯥꯏꯗꯣ ꯄꯩꯁꯥ ꯌꯥꯝ ꯇꯥꯡꯕꯅꯦꯕ ꯍꯥꯏꯕꯗꯤ ꯃꯣꯏ ꯌꯥꯝ ꯏꯟꯗꯤꯌꯥꯒꯤ ꯑꯣꯏꯅꯗꯤ ꯌꯥꯝ ꯈ꯭ꯋꯥꯏꯗꯒꯩ ꯆꯥꯎꯈꯠꯄ ꯃꯐꯝꯅꯤꯗꯅ ꯃꯨꯝꯕꯥꯏꯁꯦ ꯑꯗꯨꯗꯨꯅ ꯄꯣꯠ ꯆꯩꯗꯒꯤ ꯀꯔꯤꯗꯒꯤ ꯂꯩꯐꯝ ꯆꯥꯐꯝꯗꯣ ꯑꯗꯨꯝ ꯄꯩꯁꯥ ꯈꯔ ꯇꯥꯡꯕꯅꯦꯕ ꯃꯐꯝꯗꯣ ꯌꯥꯝꯅ ꯈꯔ ꯍꯥꯏ ꯏꯁꯇꯦꯟꯗꯔꯠ ꯑꯣꯏꯕꯅꯦꯕ ꯀꯣ ꯑꯗꯨꯗꯨꯅ ꯈꯔ ꯄꯩꯁꯥꯗꯣ ꯃꯔꯥꯡ ꯀꯥꯏꯅ ꯄꯥꯏꯗ꯭ꯔꯗꯤ ꯌꯥꯔꯣꯏꯕꯀꯣ ꯑꯩ ꯅꯉꯣꯟꯗ ꯇꯦꯟ ꯀꯦꯃꯨꯛ ꯄꯤꯔꯛꯑꯒꯦ ꯅꯪꯒꯤ ꯁꯤꯖꯤꯟꯅꯅꯕ ꯑꯗꯣ ꯃꯣꯏꯗꯣ ꯅꯨꯄꯤ ꯅꯨꯄꯥ ꯔꯨꯝ ꯇꯣꯉꯥꯟ ꯇꯣꯉꯥꯟ ꯁꯤꯟꯕ ꯑꯗꯨ ꯀꯩꯀꯥ ꯇꯧꯕ ꯅꯠꯇ꯭ꯔꯣ
ꯇꯧꯋꯦ ꯇꯥꯃꯣ ꯍꯥꯏꯕꯗꯤ ꯍꯣꯇꯦꯜꯁꯦ ꯑꯩꯈꯣꯏ ꯃꯥꯟꯅꯔꯒꯁꯨ ꯍꯥꯏꯗꯤ ꯇꯣꯉꯥꯟ ꯇꯣꯉꯥꯟꯅꯗꯤ ꯑꯣꯏꯗꯣꯏꯅꯦꯕ ꯑꯩꯈꯣꯏꯒꯤ ꯐ꯭ꯂꯣꯔꯁꯦ ꯍꯥꯏꯗꯤ ꯑꯗꯨꯝ ꯈꯔ ꯒꯦꯞ ꯂꯩꯔꯒ ꯍꯥꯏꯗꯤ ꯑꯥ ꯑ ꯅꯨꯄꯤꯅ ꯁꯦꯀꯦꯟ ꯐ꯭ꯂꯣꯔ ꯗ ꯂꯩꯔꯦꯅ ꯈꯜꯂꯒꯁꯨ ꯍꯥꯏꯗꯤ ꯅꯨꯄꯥꯁꯦ ꯐꯣꯔꯠ ꯐ꯭ꯂꯣꯔꯒꯨꯝꯕ ꯑꯗꯒꯤ ꯐꯤꯞ ꯁꯥꯏꯗ ꯑꯗꯨꯝ ꯍꯥꯏꯅ ꯑꯗꯨꯝ ꯃꯣꯏ ꯐꯖꯅꯗꯤ ꯑꯗꯨꯝ ꯁꯤꯟꯕꯗꯤ ꯃꯥꯜꯂꯦ
ꯑꯣ ꯐꯔꯦ ꯐꯔꯦ ꯑꯗꯣ ꯎꯝ ꯆꯠꯄꯁꯤꯅ ꯅꯣꯏ ꯀꯣꯂꯦꯖꯇꯒꯤ ꯄꯨꯟꯅ ꯃꯤ ꯀꯌꯥꯃꯨꯛꯅ ꯆꯠꯇꯣꯏꯁꯤꯕꯨ ꯌꯥꯝꯕ꯭ꯔꯣ ꯅꯠꯇ꯭ꯔꯒ ꯀꯃꯥꯏꯅ ꯇꯧꯒꯦ
ꯑꯩꯈꯏꯁꯦ ꯇꯥꯃꯣ ꯍꯥꯏꯗꯤ ꯅꯨꯄꯤ ꯅꯨꯄꯥ ꯑꯗꯒꯤ ꯑꯣꯖꯥꯁꯤꯡꯁꯨ ꯑꯗꯨꯝ ꯑꯅꯝꯕꯅ ꯑꯗꯨꯝ ꯍꯟꯗꯛꯀꯤꯁꯦ ꯌꯥꯎꯗꯧꯔꯤꯕ ꯑꯗꯨꯗꯨꯅ ꯑꯗꯨꯝ ꯃꯤ ꯁꯤ ꯑꯗꯨꯝ ꯈꯔꯗꯤ ꯌꯥꯝꯃꯅꯤ ꯑꯩꯈꯣꯏ ꯍꯥꯏꯗꯤ ꯍꯥꯏꯗꯤ ꯑꯗꯨꯝ ꯃꯤ ꯌꯥꯡꯈꯩꯃꯨꯛꯀꯤ ꯃꯊꯛꯇꯗꯤ ꯑꯗꯨꯝ ꯑꯣꯏꯔꯛꯀꯗꯕ ꯃꯥꯜꯂꯦ
ꯑꯦ ꯌꯥꯝ ꯌꯥꯝꯃꯤ ꯂꯝꯕꯨ ꯀꯌꯥ ꯀꯌꯥ ꯀꯌꯥ ꯀꯣꯏꯅꯤ ꯍꯥꯏꯒꯦ
ꯂꯝꯁꯦ ꯇꯝꯃꯣ ꯍꯥꯏꯗꯤ ꯑꯥ ꯃꯦꯟ ꯑꯣꯏꯅ ꯆꯠꯀꯗꯧꯔꯤꯁꯤꯗꯤ ꯑꯩꯈꯣꯏ ꯑꯗꯨꯝ ꯃꯨꯝꯕꯥꯏꯁꯤꯅꯦꯀꯣ ꯑꯗꯣ ꯑꯗꯨꯝ ꯃꯈꯣꯏꯒꯤ ꯃꯨꯝꯕꯥꯏꯒꯤ ꯑꯗꯨꯝ ꯃꯅꯥꯛ ꯅꯛꯄ ꯑꯗꯩ ꯁꯍꯔꯁꯤꯡ ꯑꯗꯨꯝ ꯂꯣꯏꯅ ꯁꯨꯅꯕꯗꯤ ꯑꯗꯨꯝ ꯌꯦꯡꯉꯛꯑꯅꯤꯕ ꯑꯅꯛ ꯈꯣꯏꯁꯤꯡꯗꯤ ꯑꯗꯨꯗꯣ ꯑꯗꯨꯝ ꯍꯥꯏꯗꯤ ꯑꯇꯣꯞꯄ ꯀꯩꯅꯣꯗꯗꯤ ꯍꯥꯏꯗꯣꯛꯇꯧꯗꯤ ꯃꯥꯟꯗ꯭ꯔꯦ ꯑꯗꯨꯒ ꯑꯗꯨꯝ ꯃꯥꯒꯤ ꯑꯅꯛꯄ ꯁꯤꯇꯤꯁꯤꯡꯗꯤ ꯂꯣꯏꯅꯗꯤ ꯑꯗꯨꯝ ꯆꯤꯊꯔꯛꯇꯧꯗꯤ ꯃꯥꯟꯗ꯭ꯔꯦ
ꯑꯣ ꯑꯗꯨꯗꯤ ꯎꯝ ꯆꯠꯄꯁꯦ ꯑꯗꯨꯝ ꯄꯨꯂꯞ ꯆꯠꯃꯤꯟꯅ ꯇꯥꯔꯦꯅꯦ
ꯍꯣꯏ ꯇꯥꯃꯣ ꯍꯥꯏꯗꯤ ꯑ ꯑꯗꯨꯝ ꯆꯠꯂꯅꯤ ꯑꯗꯨꯒ ꯑꯩꯈꯣꯏ ꯄꯦꯔꯦꯟꯁꯁꯤꯡꯗꯤ ꯑꯗꯨꯝ ꯌꯥꯎꯗꯤ ꯌꯥꯎꯗ꯭ꯔꯦꯕ ꯍꯟꯗꯛꯇꯤ ꯍꯥꯏꯗꯤ ꯑꯩꯈꯣꯏꯁꯨ ꯑꯗꯨꯝ ꯀꯣꯂꯦꯖ ꯀꯥꯔꯕꯅꯤꯅ ꯑꯗꯨꯝ ꯍꯥꯏꯗꯤ ꯑꯩꯈꯣꯏ ꯏꯁꯥ ꯏꯁꯥꯇꯪ ꯍꯥꯏꯇꯥꯔꯦ
ꯍꯣꯏꯅꯦ ꯍꯣꯏꯅꯦ ꯃꯥꯅꯤꯅꯦ ꯑꯗꯨꯏ ꯆꯨꯝꯃꯤꯅꯦ ꯑꯗꯣ ꯅꯪꯒꯤ ꯂꯒꯦꯖ ꯀ ꯂꯒꯦꯖ ꯀꯌꯥꯗꯤ ꯂꯩꯔꯕꯣ ꯄꯣꯠ ꯆꯩ ꯍꯥꯞꯅꯕ ꯈꯣꯠꯅꯕꯗꯣ
ꯇꯥꯃꯣꯗꯣ ꯑꯩꯁꯦ ꯂꯒꯦꯖꯁꯦ ꯈꯔ ꯆꯥꯎꯕ ꯑꯃꯒ ꯑꯗꯨꯝ ꯍꯥꯏꯗꯤ ꯏꯌꯥꯔ ꯕꯦꯒ ꯑꯃꯒ ꯂꯩꯔꯦꯕꯀꯣ ꯑꯗꯣ ꯑꯗꯨꯝ ꯍꯥꯏ ꯏ ꯍꯥ ꯊꯥ ꯃꯈꯥꯏꯃꯨꯛꯇꯪꯅꯦꯕ ꯑꯩꯈꯣꯏꯅ ꯂꯩꯔꯛꯇꯣꯏꯁꯦ ꯊꯥꯕꯨꯗꯤ ꯐꯥꯔꯣꯏ ꯑꯥ ꯍꯣꯏ ꯑꯗꯨꯃꯥꯏꯅ ꯍꯥꯏꯇꯥꯔꯦ ꯐꯤꯞꯇꯤꯟ ꯗꯦꯖꯃꯨꯛꯅꯤ ꯑꯗꯨꯗꯨꯅ ꯍꯥꯏꯗꯤ ꯌꯥꯝ ꯀꯟꯅ ꯀꯥ ꯍꯦꯟꯅ ꯄꯨꯗ꯭ꯔꯁꯨ ꯌꯥꯅꯤꯅ ꯈꯟꯕ ꯑꯗꯒꯤ ꯑ ꯃꯣꯏꯒꯤ ꯍꯣꯇꯦꯜꯗꯨꯗꯁꯨ ꯑꯗꯨꯝ ꯍꯥꯏꯗꯤ ꯐꯤꯔꯣꯟ ꯆꯥꯔꯣꯟ ꯈꯔꯁꯨ ꯑꯗꯨꯝ ꯄꯤꯕ ꯃꯥꯜ ꯂꯩꯕ ꯑꯗꯨꯗꯨꯅ ꯍꯥꯏꯗꯤ ꯑꯥꯍꯥꯝ ꯑꯗꯨꯝ ꯂꯒꯦꯖ ꯈꯔ ꯆꯥꯎꯕꯗꯨꯝꯒ ꯑꯗꯩ ꯏꯌꯥꯔꯕꯛꯇꯨꯃꯒ ꯍꯥꯞꯄꯗ ꯑꯗꯨꯝ ꯌꯥꯗꯧꯗꯤ ꯃꯥꯜꯂꯦ ꯇꯥꯃꯣ
ꯑꯗꯣ ꯀꯩꯅꯣ ꯇꯧꯋꯣ ꯗ꯭ꯔꯦꯁꯇꯣ ꯃꯣꯏ ꯍꯣꯇꯦꯜꯗ ꯄꯤꯕꯗꯣ ꯑꯗꯨꯗꯤ ꯇꯧꯔꯅꯨ ꯅꯪꯒꯤ ꯌꯨꯝꯗꯒꯤ ꯑꯗꯨꯝ ꯌꯥꯝ ꯄꯨꯗ꯭ꯔꯁꯨ ꯈꯔ ꯄꯨꯔꯣ ꯑꯗꯨꯒ ꯍꯦꯛ ꯋꯥꯠꯂꯒꯅ ꯍꯦꯛ ꯂꯩꯊꯣꯛꯑꯣ ꯃꯣꯏ ꯍꯥꯟꯅ ꯁꯤꯖꯤꯟꯅꯕꯗꯨꯗꯤ ꯁꯤꯖꯤꯟꯅꯕ ꯅꯨꯡꯉꯥꯏꯇꯦ ꯑꯗꯨꯅ ꯑꯗꯨꯝ ꯑꯍꯟꯕ ꯑꯃ ꯂꯩꯊꯣꯛꯑꯒ ꯁꯤꯖꯤꯟꯅꯔꯣꯗ
ꯍꯣꯏ ꯑꯥ ꯍꯣꯏ ꯑꯗꯨꯃꯥꯏ ꯇꯧꯔꯒꯦ ꯇꯥꯃꯣ
ꯐꯤꯞꯇꯤꯟ ꯗꯦꯖꯀꯤꯅꯦꯕ ꯅꯣꯏꯒꯤꯁꯦ
ꯃꯥꯅꯦ ꯇꯥꯃꯣ
ꯑꯣ ꯑꯗꯨꯗꯤ ꯐ꯭ꯂꯥꯏꯠ ꯇꯤꯀꯦꯠ ꯃꯃꯜꯅ ꯀꯌꯥꯗ ꯌꯥꯅꯔꯕ
ꯐ꯭ꯂꯥꯏꯠ ꯇꯤꯛꯀꯦꯠꯁꯦ ꯇꯥꯃꯣ ꯍꯥꯏꯗꯤ ꯃꯣꯏꯅ ꯇꯧꯕꯅꯤꯅ ꯑꯩꯁꯦ ꯌꯥꯝ ꯀꯨꯞꯅꯗꯤ ꯍꯪꯖꯗ꯭ꯔꯤꯕꯀꯣ ꯑꯗꯨꯝ ꯑꯩꯈꯣꯏꯒꯦ ꯑꯗꯨꯝ ꯍꯥꯏꯗꯤ ꯑꯥ ꯊꯥꯔꯇꯤꯐꯥꯏꯞ ꯊꯥꯎꯖꯟ ꯃꯨꯛ ꯈꯥꯏꯌꯦꯕ ꯑꯩꯈꯣꯏꯒꯤꯁꯦ ꯍꯥꯏꯗꯤ ꯑꯥ ꯇꯤꯀꯦꯠ ꯀꯤ ꯍꯪꯀꯠ ꯍꯟꯗꯥꯒꯤ ꯑꯣꯏꯔꯣ ꯑꯗꯨꯗꯒꯤ ꯑꯩꯈꯣꯏꯒꯤ ꯑꯗꯨꯝ ꯂꯩꯐꯝ ꯆꯥꯐꯝꯒꯤꯁꯨ ꯑꯗꯨꯝ ꯃꯣꯏꯅ ꯑꯗꯨꯝ ꯄꯥꯔꯒꯀꯣ
ꯑꯣ ꯑꯗꯨꯗꯤ ꯑꯁ ꯌꯥꯝꯕꯨ ꯌꯥꯝꯗꯦꯅꯦ
ꯍꯣꯏ ꯑꯗꯨꯝ ꯍꯥꯏꯗꯤ ꯑꯩꯈꯣꯏꯒꯤꯁꯦ ꯀꯣꯂꯦꯖꯀꯤ ꯃꯥꯏꯀꯩꯗꯒꯤꯁꯨ ꯑꯗꯨꯝ ꯑꯩꯈꯣꯏ ꯑꯣꯖꯥ ꯄ꯭ꯔꯤꯟꯁꯤꯄꯜꯒꯨꯝꯕꯩꯗꯤꯅ ꯈꯤꯇꯪꯁꯨ ꯑꯗꯨꯝ ꯃꯇꯦꯡꯁꯨ ꯇꯧꯕꯗꯤ ꯃꯥꯟꯗꯤ ꯃꯥꯜꯂꯦ
ꯅꯣꯏ ꯀꯣꯂꯦꯖꯀꯤ ꯑꯣꯏꯅ ꯍꯟꯗꯛꯀꯤ ꯅꯣꯏ ꯕꯦꯁꯁꯤꯅ ꯑꯍꯥꯟꯕ ꯑꯣꯏꯗꯣꯏꯅꯦ ꯃꯨꯝꯕꯥꯏꯗ ꯇ꯭ꯔꯤꯞ ꯆꯠꯄ ꯑꯁꯦ ꯑꯇꯩ ꯉꯍꯥꯟꯒꯩ ꯆꯠꯄꯗꯨꯗꯤꯅꯦ ꯑꯩꯈꯣꯏ ꯃꯅꯤꯄꯨꯔ ꯃꯅꯨꯡꯒꯨꯝ ꯕꯥ ꯅꯣꯔꯠ ꯏꯁ ꯏꯁꯇꯦꯠꯀꯨꯝꯕꯁꯤꯗ ꯈꯇꯪ ꯆꯠꯄꯅꯦꯕꯀꯣ
ꯃꯥꯅꯦ ꯃꯥꯅꯦ
ꯀꯤꯖꯤꯅ ꯑꯍꯥꯟꯕꯅꯦ ꯑꯗꯨꯝ ꯅꯨꯡꯉꯥꯏꯒꯗꯧꯕꯗꯤ ꯃꯥꯜꯂꯦ ꯅꯣꯏꯁꯦ
ꯃꯥꯅꯦ ꯇꯥꯃꯣ ꯑꯩꯁꯦ ꯑꯥ ꯃꯃꯥꯡꯒꯤꯗꯣ ꯃꯃꯥꯡꯒꯤ ꯑꯥ ꯐꯥꯔꯁ ꯁꯦꯃꯤꯁꯇꯔꯒꯤꯗꯁꯨ ꯑꯩꯁꯦ ꯌꯥꯎꯗꯤ ꯌꯥꯎꯔꯦꯕ ꯑꯗꯨꯗꯨꯅ ꯑꯃꯨꯛ ꯑꯩꯈꯣꯏ ꯑꯁꯥꯝꯒꯤ ꯒꯧꯍꯥꯇꯤꯗ ꯆꯠꯄꯅꯦꯕ ꯑꯗꯨꯅꯦ ꯑꯗꯨꯗꯕꯨꯗꯤ ꯌꯥꯎꯔꯦ ꯑꯗꯨꯒ ꯍꯥꯏꯗꯤ ꯍꯟ ꯍꯟꯇꯛꯀꯤ ꯃꯨꯝꯕꯥꯏ ꯆꯠꯄꯁꯤꯗꯗꯤ ꯑꯩꯁꯨ ꯈꯤꯇꯪꯒ ꯂꯥꯞꯄꯒ ꯑꯗꯒꯤ ꯑꯩꯈꯣꯏ ꯁꯤꯇꯤꯁꯦ ꯈꯔ ꯑꯆꯧꯕꯅꯤꯅ ꯑꯗꯨꯝ ꯈꯪꯗꯦ ꯑꯩꯈꯣꯏ ꯆꯠꯅꯤꯡꯕꯗꯣ ꯌꯥꯝꯅ
ꯎꯝ
ꯑꯗꯨꯅꯦ
ꯑꯗꯣ ꯆꯠꯄ ꯀꯥꯟꯗꯅꯦ ꯅꯣꯏ ꯆꯠꯂꯦꯅ ꯀꯩꯅꯣꯗꯣ ꯃꯣꯏꯒꯤ ꯕꯤꯠꯆꯇꯣ ꯑ ꯑꯗꯨ ꯑꯗꯨꯗꯒ ꯏꯔꯣꯏꯕ ꯈꯣꯠꯄ ꯇꯧꯕꯗꯣ ꯄꯛꯂꯣꯏ ꯂꯣꯏꯒꯅꯨ ꯏꯁꯤꯡꯗꯣ ꯐꯠꯇꯕꯅꯦꯕ ꯅꯪ ꯂꯣꯏꯅꯤꯡ ꯉꯥ ꯖꯨ ꯍꯣꯇꯦꯜ ꯃꯅꯨꯡꯗ ꯂꯩꯕ ꯄꯣꯟꯒꯨꯝꯕꯗꯣ ꯑꯗꯨꯒꯨꯝꯕꯗ ꯑꯗꯨꯅ ꯑꯣꯏꯅ ꯇꯧꯑꯣꯕꯀꯣ ꯀꯤꯗꯗꯤ ꯑꯁ ꯊꯨꯝꯍꯤ ꯆꯦꯜꯂꯒꯅꯦ ꯌꯥꯝ ꯅꯨꯡꯉꯥꯏꯇꯕꯅꯤ ꯀꯣꯛꯀ ꯆꯠꯅꯞ ꯆꯅꯞ ꯂꯥꯎꯔꯒ ꯂꯨꯞ ꯀꯅꯨ
ꯍꯣꯏ ꯇꯥꯃꯣ
ꯑꯗꯨꯝ ꯂꯝ ꯐꯖ ꯐꯖꯕ ꯌꯦꯡꯕ ꯆꯠ ꯄ ꯌꯥꯏ ꯑꯗꯨꯒ ꯑꯗꯨꯃꯥꯏꯅ ꯏꯁꯤꯡ ꯂꯨꯞ ꯑꯗꯨꯗ ꯑꯗꯨꯒ ꯆꯤꯟꯖꯥꯛꯁꯨ ꯑꯗꯨꯝ ꯆꯦꯟꯖ ꯇꯧꯕꯅꯦ ꯅꯪ ꯀꯔꯤ ꯀꯔꯤ ꯄꯨꯅꯤꯡꯕ ꯆꯠ ꯑꯗ ꯑꯩ ꯁꯣꯝꯗ ꯁꯦꯝꯍꯜꯂꯛꯀꯦ
ꯍꯣꯏ ꯇꯥꯃꯣ ꯑꯩꯁꯦ ꯍꯥꯏꯗꯤ ꯌꯦꯟ ꯑꯆꯥꯔ ꯇꯥꯃꯣ ꯍꯣꯏꯅ ꯉꯥꯡꯍꯥꯛꯃꯨꯛ ꯑꯃ ꯁꯦꯝꯃꯒ ꯀꯧꯇꯥ ꯑꯃ ꯄꯤꯕꯤꯔꯛꯈꯤꯕꯗꯣ ꯑꯗꯨ ꯑꯗꯣ ꯑꯩꯅꯁꯨ ꯍꯥꯏꯗꯤ ꯌꯥꯝ ꯄꯥꯝꯖꯕ ꯌꯥꯝ ꯍꯥꯎꯖꯕ ꯍꯥꯏꯇꯥꯔꯦ ꯑꯗꯨꯃ ꯈꯤꯇꯪ ꯁꯦꯝꯕꯤꯔꯛꯑꯣ ꯇꯥꯃꯣꯅ ꯑꯗꯨꯗꯒꯤ ꯑꯗꯨꯨꯝ ꯑꯩꯈꯣꯏꯒꯤ ꯉꯥꯔꯤ ꯌꯥꯎꯗ꯭ꯔꯗꯤ ꯑꯩꯈꯣꯏꯁꯤꯗꯤ ꯁꯨꯝ ꯆꯥꯛꯁꯦ ꯆꯒꯪꯒ ꯇ ꯑꯣꯏꯔꯁꯨ ꯉꯥꯔꯤꯒꯗꯤ ꯑꯗꯨꯝ ꯆꯥꯕꯁꯦ ꯉꯝꯃꯦ ꯍꯥꯏꯇꯥꯔꯦ
ꯑꯦꯉꯔꯤꯗꯤ ꯀꯝꯄꯜꯁꯔꯤꯅꯦ ꯄꯨꯗꯕ ꯌꯥꯗꯕꯅꯦ ꯑꯗꯣ ꯉꯥꯔꯤꯗꯣ ꯁꯨꯃꯥꯏ ꯇꯧꯔꯛꯑꯒꯦ ꯉꯥꯔꯤꯗꯣꯒ ꯃꯣꯔꯣꯛꯇꯨꯒ ꯉꯧꯔꯒꯅꯦ ꯁꯨꯒꯥꯏꯔꯒ ꯇꯧꯔꯒ ꯑꯗꯨꯃꯥꯏ ꯇꯧꯔꯛꯑꯒꯦ ꯑꯥꯗꯗꯤ ꯉꯥꯔꯤ ꯉꯧꯕꯗꯣ ꯍꯥꯏꯗꯤ ꯃꯣꯏ ꯀꯩꯅꯣ ꯇꯧꯔꯁꯨ ꯅꯨꯡꯉꯥꯏꯇꯝꯅꯦ ꯃꯣꯏ ꯍꯦꯛ ꯑꯗꯨꯝ ꯀꯩꯟ ꯇꯧꯕꯅꯦꯕꯀꯣ ꯃꯣꯏ ꯍꯩꯅꯗꯕꯒꯤ
ꯎꯝ
ꯑꯗꯨꯗꯨꯅ ꯑꯁꯤꯗꯒꯤ ꯂꯣꯏꯅ ꯑꯗꯨꯝ ꯔꯦꯗꯤꯃꯦꯠꯇ ꯄꯨꯔꯣ ꯑꯗꯨꯝ ꯆꯥꯕ ꯌꯥꯅꯕ ꯌꯧꯕꯒ ꯑꯩ ꯁꯤꯗꯒꯤ ꯁꯦꯝꯍꯜꯂꯛꯑ ꯌꯦ ꯑꯗꯒꯤ ꯀꯩꯅꯣꯒꯨꯝꯕꯗꯤ ꯎꯃꯣꯔꯣꯛ ꯑꯆꯥꯔꯒꯨꯝꯕ ꯁꯤꯒꯨꯝꯕꯗꯤ ꯌꯥꯔꯥꯗ꯭ꯔꯣ
ꯑꯁ ꯇꯥꯃꯣ ꯎ ꯃꯣꯔꯣꯛ ꯆꯥꯔꯗꯤ ꯑꯩ ꯍꯥꯏꯗꯤ ꯎ ꯃꯣꯔꯣꯛꯁꯤꯗꯤ ꯑꯩ ꯈ꯭ꯋꯥꯏ ꯄꯥꯝꯖꯕꯤꯅꯤꯗꯣ ꯑꯗꯨꯅꯦ ꯇꯥꯃꯣꯅ ꯍꯥꯏꯗꯤ ꯋꯥꯔꯖꯨ ꯋꯥꯅ ꯍꯥꯏꯗꯤ ꯎꯃꯣꯔꯣꯛ ꯑꯆꯥꯔ ꯗꯨꯝꯇꯪꯒ ꯅꯅꯥꯎꯒꯤ ꯈꯔ ꯇꯧꯕꯤꯔꯛ ꯇꯥꯔꯦ
ꯍꯣꯏꯅꯦ ꯍꯣꯏꯅꯦ ꯇꯧꯔꯛꯑꯒꯦꯅꯦ ꯎꯃꯣꯔꯣꯛ ꯆꯥꯔꯗꯣ ꯁꯨꯃꯥꯏꯅ ꯑꯅꯧꯕ ꯑꯃ ꯁꯦꯝꯕꯤꯔꯛꯀꯦꯁꯦ ꯑꯩ ꯉꯥ ꯑꯇꯦꯛꯄꯗꯣ ꯍꯥꯞꯄꯒ ꯁꯦꯝꯕ ꯌꯣꯛꯆꯥꯛ ꯑꯁ ꯇꯥꯡ ꯑꯗꯨꯒꯤ ꯃꯍꯥꯎꯗꯨꯗꯤ ꯀꯥꯎꯕ ꯉꯝꯃꯔꯣꯏ ꯌꯥꯗꯨ ꯑꯩ ꯑꯗꯨꯗꯨꯃ ꯁꯦꯝꯃꯛꯑꯒꯦ ꯑꯗꯣ ꯅꯪ ꯑ ꯀꯩꯅꯣ ꯇ꯭ꯔꯤꯞꯇꯣ ꯇ꯭ꯔꯤꯞ ꯆꯠꯂꯨꯔꯒ ꯍꯜꯂꯛꯑꯀꯥꯟꯗ ꯑꯥ ꯌꯨꯝꯗ ꯅꯨꯃꯤꯠ ꯃꯔꯤꯅꯤ ꯃꯉꯥꯅꯤ ꯑꯝꯗꯤ ꯂꯩꯌꯣ ꯍꯩ ꯅꯁꯥꯗꯣ ꯋꯥꯒꯅꯤ ꯀꯣꯏꯕ ꯆꯠꯄ ꯑꯁꯤꯁꯨ ꯑꯁ ꯅꯨ ꯅꯨꯡꯖꯨ ꯅꯨꯡꯉꯥꯏꯕ ꯋꯥꯁꯨ ꯋꯥꯏꯕ ꯋꯥꯕ ꯑꯗꯨꯃꯥꯏ ꯇꯧꯕꯅꯦ ꯍꯛꯆꯥꯡꯒꯁꯨ ꯆꯣꯛꯊꯕꯅꯦꯕ ꯀꯣ ꯑꯗꯨꯗꯨꯅ ꯊ ꯆꯠꯂꯨꯔꯕꯒ ꯍꯜꯂꯛꯄ ꯃꯇꯨꯡꯗꯗꯤ ꯌꯨꯝꯗ ꯅꯨꯃꯤꯠ ꯃꯔꯤ ꯃꯉꯥꯅꯤꯗꯤ ꯔꯦꯁ ꯇꯧꯅꯤꯡꯉꯥꯏꯒꯤ ꯂꯥꯛꯑꯣ
ꯍꯣꯏ ꯇꯥꯃꯣ ꯌꯥꯏꯌꯦ ꯍ
ꯀꯤꯅꯦꯕ
ꯑꯥ
ꯑꯗꯣ ꯑꯥ ꯍꯧꯖꯤꯛꯃꯛ ꯍꯧꯖꯤꯛꯇꯤ ꯃꯇꯝ ꯃꯇꯝꯁꯦ ꯀꯩꯅꯣ ꯇꯧꯕꯅꯤꯅ ꯑꯗꯨꯝ ꯖꯔ ꯖꯔ ꯍꯧꯖꯤꯟꯒꯤꯅꯤ ꯅꯪꯁꯨ ꯑꯥ ꯆꯠꯇꯣꯔꯤꯕꯅꯤꯅ ꯄꯣꯠ ꯆꯩꯩꯒꯗꯣ ꯑꯥ ꯂꯥꯡꯖꯤꯟꯗꯅ ꯈꯣꯠꯆꯤꯟꯗꯅ ꯐꯖꯅ ꯐꯝ ꯆꯥ ꯆꯥꯅ ꯊꯝꯃꯨ ꯅꯪ ꯄꯨꯒꯗꯕ ꯈꯣꯠꯀꯗꯕ ꯕ ꯃꯌꯥꯝꯗꯣ
ꯎ ꯍꯣꯏ ꯇꯝꯃꯣ ꯑꯥ ꯑꯩꯅ ꯍꯥꯏꯗꯤ ꯈꯔ ꯋꯥꯠꯂꯒꯁꯨ ꯍꯥꯏ ꯗꯤ ꯍꯌꯦꯡ ꯀꯥꯎꯊꯣꯛ ꯀꯥꯎꯁꯟ ꯂꯩꯔꯗꯤ ꯅꯨꯡꯉꯥꯏꯔꯣꯏꯅ ꯍꯧꯖꯤꯛꯇꯒꯤ ꯑꯗꯨꯝ ꯈꯔ ꯈꯔ ꯄꯣꯠꯁꯦ ꯂꯣꯏꯁꯟꯗꯕꯨꯗꯤ ꯍꯧꯔꯦ
ꯍꯣꯏ ꯑꯗꯣ ꯃꯣꯏꯒꯤ ꯍꯣꯇꯦꯜ ꯂꯧꯕꯗꯨꯕꯨ ꯑꯗꯨꯝ ꯀꯩꯅꯣ ꯀꯩꯅꯣꯒꯨꯝꯕꯗ ꯂꯧꯕ ꯅꯠꯇ꯭ꯔꯣ ꯍꯥꯏꯕꯗꯤ ꯁꯍꯔꯒꯨꯝꯕꯗ
ꯑ ꯃꯥꯅꯦ ꯇꯥꯃꯣ ꯍꯥꯏꯗꯤ ꯑꯗꯨꯝ ꯑꯥ ꯑ ꯃꯄꯥꯕꯨꯗꯤ ꯍꯥꯏꯗꯤ ꯑ ꯃꯣꯏꯅ ꯑꯩꯈꯣꯏ ꯒ꯭ꯔꯨꯞꯇ ꯀꯩꯗ ꯍꯥꯟꯅ ꯍꯥꯏꯗꯤ ꯆꯠꯀꯗꯧꯔꯤꯕꯅꯤꯅ ꯁꯤꯗꯅꯤ ꯑꯗꯒꯤ ꯍꯣꯇꯦꯜ ꯂꯩꯒꯗꯧꯔꯤꯕ ꯃꯃꯤꯡ ꯍꯥꯏꯗꯤ ꯁꯨꯝ ꯃꯔꯝꯗ ꯑꯗꯨꯝ ꯈꯔ ꯑꯗꯨꯝ ꯊꯥꯕꯤꯔꯛꯑꯦꯕꯀꯣ ꯑꯗꯣ ꯁꯨꯝ ꯍꯥꯏꯗꯤ ꯍꯣꯏ ꯂꯝꯗꯥꯡꯗꯤ ꯑꯗꯨꯝ ꯆꯥꯔꯦ ꯍꯥꯏꯇꯥꯔꯦ
ꯎꯝ ꯂꯝꯗꯥꯡ ꯆꯥꯕꯗꯗ ꯅꯨꯡꯉꯥꯏꯕ ꯕꯅꯦ ꯃꯅꯨꯡꯗꯒ ꯆꯪꯖꯜꯂ ꯂꯩꯔꯗꯤ ꯑꯁ ꯀꯣꯏꯕ ꯆꯠꯄ ꯀꯣꯏꯕ ꯆꯠꯄꯗ ꯌꯥꯝꯅ ꯃꯇꯝꯗꯣ ꯊꯤꯟꯊꯍꯟꯗꯣꯏꯅꯦ ꯃꯇꯝꯁꯨ ꯃꯥꯡꯒꯗꯣꯏꯅꯤ ꯑꯗꯨꯅ ꯃꯄꯥ ꯆꯥꯕ ꯖꯒ ꯌꯦꯡ
ꯍꯣꯏ ꯑꯗꯨꯒ ꯑ ꯌꯥꯝ ꯅꯨꯡꯉꯥꯏꯔꯔꯤꯁꯦ ꯍꯥꯏꯗꯤ ꯑꯩꯈꯣꯏꯅ ꯂꯩꯩꯒꯗꯧꯔꯤꯕ ꯍꯣꯇꯦꯜꯁꯦ ꯁꯤꯒ ꯍꯥꯏꯗꯤ ꯑꯗꯨꯝ ꯗꯨꯀꯥꯟ ꯀꯩꯀꯥ ꯑꯗꯒꯤ ꯁꯣꯞꯄꯤꯡ ꯃꯣꯜ ꯑꯆꯧꯕ ꯑꯃꯁꯨ ꯂꯩꯌꯦꯅꯁꯨ ꯑꯩ ꯁꯨꯝ ꯏꯟꯇꯔꯅꯦꯠꯇ ꯁꯨꯝ ꯑꯩꯁꯨ ꯁꯨꯝ ꯊꯤꯔꯒ ꯌꯦꯡꯖꯩ ꯆꯩꯕꯀꯣ
ꯑꯥ ꯂꯩꯕꯅꯦ ꯂꯩꯕꯅꯦ ꯍꯧꯖꯤꯛ ꯆꯥꯎꯔꯝꯅꯦ ꯑꯩꯈꯣꯏꯅ ꯉꯍꯥꯟꯋꯥꯏ ꯆꯠꯄꯗꯗꯤ ꯌꯥꯝ ꯆꯥꯎꯍꯧꯗ꯭ꯔꯤ ꯑꯗꯣ ꯍꯧꯖꯤꯛꯇꯤ ꯌꯥꯝ ꯆꯥꯎꯔꯝꯕꯅ ꯍꯧꯖꯤꯛꯇꯤ ꯆꯥꯎ ꯆꯥꯎꯈꯠꯂꯛꯑꯕꯅꯤꯅꯀꯣ ꯄꯣꯠ ꯆꯩ ꯀꯩ ꯀꯥꯖꯨ ꯂꯣꯏꯅ ꯀꯥꯏꯗꯣꯛꯅꯔꯛꯑꯕꯅꯤꯅ
ꯑꯗꯨꯅꯦ ꯇꯥꯃꯣ ꯍꯥꯏꯗꯤ ꯁꯨꯝ ꯀꯩꯀꯩ ꯍꯥꯏꯗꯤ ꯃꯣꯏꯅ ꯂꯟꯁ ꯀꯩꯀꯥꯕꯨꯗꯤ ꯍꯣꯇꯦꯜꯅ ꯑꯗꯨꯝ ꯁꯦꯝꯃꯛꯀꯅꯤ
ꯑꯥ ꯄꯤꯔꯛꯀꯅꯤ ꯄꯤꯔꯛꯀꯅꯤ ꯑꯗꯨꯁꯨ ꯍꯦꯛ ꯆꯥꯕ ꯑꯗꯨꯝ ꯇꯝꯖꯜꯂꯣ ꯍꯥꯏꯗꯤ ꯑꯥꯎꯠꯁꯥꯏꯠꯇ ꯆꯠꯂꯗꯤ ꯃꯤꯒꯤ ꯆꯤꯟꯖꯥꯛꯁꯨ ꯈꯔ ꯆꯥꯕ ꯇꯝꯒꯅꯤ ꯅꯠꯇ꯭ꯔꯥ ꯑꯗ ꯅꯃ ꯄꯤꯖꯣ ꯑꯗꯨꯝ ꯇꯝꯁꯤꯜꯂꯣ ꯆꯥꯕ ꯌꯥꯕ ꯑꯗꯨꯝ ꯌꯥꯎꯕꯅꯦ ꯑꯍꯥꯎ ꯑꯍꯥꯎꯕꯒ ꯊꯦꯡꯅꯕꯅꯦ ꯃꯈꯜ ꯃꯈꯜ ꯃꯈꯜ ꯃꯊꯦꯜꯅꯤꯅ
ꯎꯝ ꯇꯥꯃꯣ ꯎꯝ
ꯑꯣ ꯐꯔꯦ ꯐꯔꯦ ꯑꯗꯨꯗꯤ ꯑ